ꯍꯜꯂꯣ
ꯑꯣ ꯅꯣꯡ ꯆꯨꯔꯤꯕꯣ ꯆꯥꯛ ꯆꯥꯗ꯭ꯔꯤ ꯅꯣꯡ ꯑꯥ ꯆꯥꯛ ꯆꯥ ꯉꯥꯏꯔꯤꯅꯦ ꯆꯥꯛ ꯂꯣꯏꯗꯣꯔꯦ ꯆꯥꯛ ꯊꯤꯗꯣꯛꯇꯧꯔꯅꯤ ꯆꯥꯛ ꯉꯥꯏꯔꯤꯅꯦ ꯑꯩꯅ ꯍꯥꯏꯅ ꯅꯣꯡ ꯆꯨꯇꯥꯔꯗꯤ ꯅꯣꯏꯒꯤꯗꯤ ꯂꯥꯕꯨꯛ ꯃꯌꯥ ꯅꯥꯛꯄꯅꯤꯅ ꯉꯥ ꯐꯥꯅꯕ꯭ꯔꯥ ꯍꯪꯒꯦ ꯇꯧꯅꯤꯗ
ꯊꯣꯛꯎꯔꯦ ꯅꯣꯡ ꯆꯨꯨꯕꯅꯤꯅ ꯑꯗꯨꯝ ꯍꯥꯏꯕꯗꯤ ꯈꯔ ꯈꯔ ꯐꯥꯅꯔꯝꯗꯣꯏꯗꯤ ꯃꯥꯜꯂꯦ ꯑꯩꯈꯣꯏꯗꯤ ꯑꯃꯨꯛ ꯀꯨꯝꯃꯨꯗ꯭ꯔꯦ ꯅꯣꯡ ꯆꯨꯕꯗꯨ ꯊꯣꯛꯄꯗꯣ ꯇꯟꯅ ꯊꯣꯛꯇꯕꯤ ꯂꯩ ꯑꯗꯨꯝ
ꯐꯥꯒꯦ ꯍꯥꯏꯗꯦ ꯉꯥ ꯐꯥꯅꯤꯡꯗ꯭ꯔꯥ ꯈꯪꯗꯦ ꯑꯩꯗꯤ ꯉꯥ ꯌꯥꯝ ꯐꯥꯅꯤꯡꯉꯦ ꯍꯥꯏꯕ ꯇꯤꯟ ꯆꯥꯡ ꯇꯧꯔꯒ ꯊꯥꯔꯒꯦꯀꯣ ꯂꯧꯕꯨꯛꯀꯤꯗꯨꯗ ꯇꯧꯔꯒ ꯅꯪꯒꯤ ꯂꯧꯕꯕꯨꯛꯇꯨꯗ ꯏꯟꯕꯝ ꯑꯃ ꯈꯥꯛꯑ ꯊꯥꯝꯃꯣ ꯉꯥꯛꯇ꯭ꯔꯣ ꯍꯌꯦꯡ ꯏꯁꯤꯡꯁꯦ ꯀꯩꯅꯣ ꯇꯧꯔꯀꯥꯟꯗ ꯅꯣꯡ ꯁꯤꯡ ꯇꯥꯔꯀꯥꯟꯗ ꯉꯥ ꯐꯥꯅꯅꯕꯒꯤ
ꯃꯤ ꯑꯗꯨꯝ ꯐꯅꯩꯌꯦ ꯑꯗꯨꯀꯥꯟꯗꯗꯤ ꯃꯇꯝꯗꯨꯗꯗꯤ ꯑꯗꯨꯝ ꯃꯥꯏ ꯃꯥꯏ ꯊꯝꯗ ꯇꯥꯔꯁꯨꯀꯣ ꯃꯣꯏ ꯃꯣꯏꯒꯤ ꯑꯩꯈꯣꯏ ꯃꯊꯛꯀꯤꯗꯩꯩ ꯃꯣꯏꯒꯤ ꯌꯨꯝ ꯑꯃ ꯂꯩꯌꯦꯕꯀꯣ ꯃꯣꯏ ꯑꯗꯨꯝ ꯐꯥ ꯂꯩꯔꯕꯅꯤ ꯑꯗꯨꯏꯗꯨꯗꯤ
ꯎꯝ ꯑꯗꯨ ꯅꯣꯏꯅꯁ ꯑꯗꯨꯝ ꯆꯠ ꯆꯠꯂꯒ ꯐꯥ ꯌꯥꯅꯅꯕꯒꯤ ꯅꯣꯏꯒꯤ ꯌꯨꯝꯐꯝ ꯃꯆꯥ ꯑꯃꯈꯛꯇꯪ ꯈꯥꯎꯕ ꯌꯥꯏꯗꯅ ꯑꯗꯨꯗ ꯀꯩꯅꯣ ꯇꯧꯔꯕꯗꯤ ꯑꯣ ꯎꯝ ꯈꯥꯛꯇ꯭ꯔꯒꯗꯤ ꯍꯌꯦꯡ ꯂꯧ ꯃꯊꯛꯇꯨꯗ ꯏꯟ ꯊꯥꯖꯤꯟꯕꯗꯤ ꯌꯥꯔꯣꯏꯗꯅ
ꯅꯠꯇꯦꯗ ꯈꯣꯡ ꯆꯦꯜꯂꯦ ꯈꯣꯡ ꯆꯦꯟꯕꯁꯤꯗ ꯌꯨꯝꯐꯝ ꯐꯖꯕ ꯗꯨꯝ ꯂꯩꯌꯦꯕꯀꯣ ꯃꯣꯏ ꯃꯣꯏ ꯍꯧꯖꯤꯛꯀꯤ ꯌꯨꯝꯗ ꯑꯗꯨꯝ ꯊꯥꯖꯕꯅꯤꯗ
ꯑꯣ ꯑꯣ ꯑꯗꯨꯗꯤ ꯈꯣꯡ ꯆꯦꯟꯕꯅꯤꯅꯀꯣ ꯑꯗꯨꯝ ꯀꯩ ꯂꯧꯕꯨꯛꯇꯒꯤ ꯏꯁꯤꯡ ꯆꯤꯊꯣꯔꯛꯄꯗ ꯑꯗꯨꯝ ꯉꯥ ꯑꯗꯨꯝ ꯆꯦꯟꯊꯣꯔꯛꯀꯗꯧ ꯃꯥꯜꯂꯦ
ꯎꯝ ꯆꯦꯟꯊꯣꯛꯏꯅꯦ ꯑꯗꯨꯃꯥꯏꯅ ꯇꯧꯔꯒꯀꯣ ꯐꯥꯏꯅꯦꯕ ꯑꯗꯨꯝ ꯅꯣꯏꯗꯤ ꯅꯣꯡ ꯅꯣꯡ ꯇꯥꯕ꯭ꯔꯣ ꯀꯃꯥꯢ ꯇꯧꯒꯦ
ꯅꯣꯡꯖꯦ ꯇꯥꯏꯌꯦ ꯈꯔꯒ ꯌꯥꯝ ꯀꯟ ꯀꯟꯕꯗꯤ ꯑꯣꯏꯗꯦ ꯑꯩꯅ ꯍꯥꯏꯅꯤꯡꯉꯤꯖꯤꯅ ꯅꯂꯥ ꯑꯃ ꯐꯥꯠꯂꯒ ꯊꯝꯍꯧꯔꯦꯗꯅꯀꯣ ꯑꯗꯨꯗꯨꯒ ꯉꯁꯥꯏꯒꯤ ꯑꯗꯨꯏ ꯃꯄꯥꯗꯨꯗ ꯏꯟꯖꯦ ꯊꯥꯖꯤꯜꯂꯒꯗꯤ ꯀꯂꯧꯇꯒꯤ ꯆꯦꯟꯊꯣꯔꯛꯄ ꯉꯥ ꯃꯌꯥꯝꯗꯣ ꯗꯨꯝ ꯏꯔꯥꯏ ꯂꯥꯏꯅ ꯐꯥ ꯌꯥꯅꯦꯕ ꯏꯟ ꯌꯥꯝ ꯆꯥꯎꯗ꯭ꯔꯒꯁꯨ ꯑꯗꯨꯃꯥꯏ ꯇꯧꯕꯗꯣ ꯄꯥꯝꯃꯦꯕ ꯅꯣꯏ ꯑꯗꯨꯃꯥꯏꯅ ꯆꯤꯡꯉꯣ ꯍꯟꯗꯃꯨꯛ ꯅꯣꯡ ꯏꯁꯤꯡ ꯌꯥꯝ ꯆꯥꯎ ꯇꯥꯗꯤ ꯂꯥꯛꯀꯦ
ꯂꯥꯞꯄꯅꯤꯅ ꯃꯣꯏꯒꯤ ꯅꯣꯡ ꯆꯦꯟꯕ ꯅꯨꯡꯉꯥꯏꯇꯦ ꯑꯈꯣꯏꯗꯤ ꯑꯃꯨꯛ ꯂꯧꯕꯨꯛꯇ ꯗꯨꯝ ꯅꯣꯡ ꯇꯥꯔꯗꯤ ꯂꯧꯕꯨꯛꯇꯩ ꯉꯥ ꯐꯥꯏꯅꯀꯣ ꯑꯗꯨꯅꯃꯨꯛ ꯀꯣꯟꯅꯩꯗ ꯊꯑꯣꯏꯅ ꯑꯗꯨꯗ ꯉꯥ ꯐꯥꯕꯒꯤꯅꯦꯅ ꯑꯗꯨꯝ ꯑ ꯐꯝꯃꯒ ꯆꯤꯡꯗꯅ ꯈꯣꯠꯇꯅ ꯇꯧꯕ ꯂꯩꯕꯗꯣ ꯇꯟꯕꯒꯤꯀꯣ ꯃꯇꯝꯅ ꯊꯤꯟꯗꯅꯀꯣ ꯑꯗꯨꯒꯤ ꯏꯟ ꯀꯩ ꯀꯩꯗꯤ ꯊꯥꯗꯦꯗ ꯗꯨꯝ ꯂꯨꯒꯨꯝꯕ ꯂꯥꯡꯒꯨꯝꯕ ꯑꯗꯨꯃꯥꯏꯅ ꯊꯨꯝꯕ ꯊꯥꯛꯄ ꯑꯗꯨꯃꯥꯏꯅ ꯇꯧꯋꯦ
ꯑꯣ ꯂꯥꯡ ꯊꯥꯛꯄꯗꯗꯤ ꯑꯗꯨꯗꯤ ꯎꯀꯥꯕꯤꯒꯨꯝꯕ ꯉꯥꯕꯦꯝꯃꯒꯨꯝꯕꯅ ꯑꯌꯥꯝꯕ ꯊꯨꯔꯝꯒꯅꯤ ꯉꯥ ꯃꯀꯨꯞ ꯃꯀꯨꯞꯇꯤ ꯊꯨꯔꯝꯃꯣꯏ
ꯂꯥꯡꯁꯨ ꯃꯈꯟ ꯃꯈꯟ ꯂꯩꯌꯦ ꯃꯥꯏꯀꯣ ꯑꯗꯨꯝ ꯑꯀꯨꯞꯄ ꯀꯥꯡꯕꯨꯁꯤ ꯑꯗꯨꯝ ꯂꯩꯌꯦꯕ ꯑꯀꯨꯞ ꯄ ꯈꯔ ꯆꯥꯎꯈꯠꯄ ꯃꯥꯏ ꯃꯥꯏ ꯇꯣꯉꯥꯟ ꯇꯣꯉꯥꯟꯅ ꯁꯥꯏꯖ ꯂꯩꯖꯩꯕꯀꯣ ꯀꯨꯞꯄꯁꯤꯅ ꯅꯈꯣꯏ ꯈꯣꯏꯒꯤ ꯀꯩꯅꯣꯒꯨꯝꯕ ꯉꯥꯀꯤꯖꯧꯒꯨꯝꯕ ꯑꯗꯩ ꯐꯥꯕꯣ ꯉꯥꯒꯨꯝꯕ ꯊꯨꯗꯣꯏꯅꯦꯕ ꯈꯔ ꯆꯥꯎꯈꯠꯄꯁꯤꯅ ꯑꯃꯨꯛ ꯉꯥ ꯁꯝꯖꯦꯠ ꯑꯗꯒꯤ ꯀꯩꯅꯣꯒꯨꯝꯕ ꯉꯥꯆꯤꯛ ꯑꯗꯒꯤ ꯉꯥꯃꯨ ꯇꯨꯡꯍꯟꯕꯤꯒ ꯑꯗꯨꯝ ꯊꯨꯕ ꯌꯥꯎꯋꯦꯗ
ꯎꯝ ꯇꯨꯡꯍꯝꯕꯤꯖꯨ ꯑꯗꯨꯝ ꯂꯥꯡꯗ ꯊꯨꯅꯩꯌꯦ ꯇꯨꯡꯍꯟꯕꯤ ꯄꯜꯂ ꯉꯁꯤꯖꯦ ꯌꯨꯝꯖꯦ ꯇꯨꯡꯍꯟꯕꯤ ꯑꯇꯥꯎꯕ ꯃꯅꯝꯑꯣꯏ ꯀꯩꯑꯣꯏ ꯉꯁꯥꯏꯗꯩꯩ ꯑꯩꯅ ꯇꯥꯔꯤꯅꯤ
ꯏꯔꯣꯝꯕꯒ ꯇꯧꯔ ꯆꯥꯅꯤꯡꯉꯦ
ꯍꯥꯎꯕꯅꯦ ꯑꯗꯨꯝ ꯏꯔꯣꯟꯕ ꯑꯃ ꯇꯧꯔꯒ ꯑꯗꯩ ꯉꯥ
ꯎꯝ ꯏꯔꯣꯝꯕ ꯑꯃꯒ ꯉꯥ ꯑꯇꯥꯎꯕ ꯑꯃꯒꯖꯦ ꯌꯥꯝ ꯆꯥꯅꯩ ꯃꯁꯥꯒꯤ ꯑꯣꯏꯅ
ꯇꯨꯡꯍꯟꯕꯤꯗꯤ ꯌꯥꯝ ꯆꯥ ꯐꯠꯇꯦ ꯍꯥꯏꯗ ꯃꯤꯅ ꯃꯄꯥꯥꯟ ꯂꯝꯗꯒꯤ ꯃꯄꯥꯜ ꯂꯝꯗꯗꯤꯀꯣ ꯊꯑꯣꯏꯅ ꯃꯣꯏꯁꯦ ꯃꯆꯥꯁꯨ ꯌꯥꯝ ꯊꯨ ꯊꯨꯅ ꯄꯣꯛꯄ ꯑꯗꯨꯒ ꯐꯁꯨ ꯌꯥꯝ ꯐꯠꯇꯕꯀꯣ ꯑꯗꯨꯒꯤ ꯀꯣꯝ ꯑꯃ ꯇꯧꯊꯣꯛꯑꯒ ꯑꯗꯨꯝ ꯄꯨꯂꯞ ꯄꯨꯜꯂꯞ ꯍꯥꯠꯇꯣꯛꯄ ꯈꯣꯠꯄꯒꯤꯒ ꯑꯗꯨꯝ ꯊꯦꯡꯅꯩꯑꯕ ꯃꯣꯏꯅ ꯑꯈꯣꯏ ꯁꯤꯗꯒꯤ ꯍꯥꯟꯅꯒꯤ ꯂꯩꯖꯔꯝꯕ ꯉꯥ ꯀꯩꯀꯩꯁꯤ ꯂꯣꯏ ꯆꯥꯊꯣꯛꯄ ꯑꯗꯩ ꯃꯣꯏꯅ ꯂꯣꯏꯅ ꯍꯥꯏꯗꯤ ꯃꯁꯥꯗ ꯄꯣꯛꯑ ꯄꯣꯑ ꯁꯨꯝ ꯌꯥꯝꯈꯠꯂꯛꯄꯅꯤꯅ ꯂꯣꯏꯅ ꯍꯥꯏꯗꯤ ꯃꯥꯏ ꯃꯥꯏ ꯂꯩꯒꯗꯕ ꯃꯥꯒꯤ ꯁꯤꯁꯇꯦꯝ ꯃꯌꯥꯝ ꯂꯣꯏꯅ ꯀꯥꯏꯗꯔꯛꯄ ꯑꯣꯏꯕꯖꯥꯅꯤ ꯅꯣꯡꯃ ꯊꯤꯡꯅꯒꯤꯌꯦ ꯁꯤ ꯐꯠꯇꯦ ꯈꯣꯠꯇꯦꯅ ꯑꯗꯨꯒꯤꯅꯤ ꯍꯣꯡꯉꯤꯁꯦ
ꯑꯧ ꯑꯗꯨꯅꯤ ꯉꯥ ꯃꯌꯥꯝꯗꯩ ꯃꯥꯅꯗꯤ ꯏꯍꯣꯡ ꯍꯣꯡꯉꯤ ꯍꯣꯡꯕꯕꯨꯗꯤ ꯑꯗꯨ ꯑꯣꯏꯔꯝꯕꯁꯨ ꯌꯥꯏ ꯑꯗꯨꯕꯨ ꯈꯪꯗꯦ ꯁ꯭ꯋꯥꯏꯗꯗꯤ ꯑꯗꯨꯝ ꯄꯨꯛꯆꯥꯥ ꯆꯥꯅꯩꯗꯅ ꯑꯈꯣꯏꯖꯨ ꯑꯗꯨꯝ ꯆꯥꯏꯌꯦ ꯑꯗꯨꯕꯨꯗꯤ ꯈꯪꯗꯦ ꯍꯥꯎꯕꯨꯗꯤ ꯑꯗꯨꯝ ꯍꯥꯎꯋꯦ ꯃꯥꯁꯦ ꯇꯥꯎꯔꯒ ꯆꯥꯕꯗ
ꯍꯥꯎꯕꯨꯗꯤ ꯍꯥꯎꯋꯦ ꯑꯗꯣ ꯃꯥꯁꯦ ꯐꯠꯇꯦ ꯍꯥꯏꯕ ꯇꯣꯏꯅ ꯆꯥꯕ ꯀꯩꯅꯣ ꯇꯧꯕꯗꯣ ꯐꯠꯇꯦ ꯍꯥꯏꯕꯀꯣ ꯑꯗꯨꯗꯨꯒꯤꯅꯤ ꯍꯥꯏ ꯍꯣꯡꯉꯁꯤ ꯃꯤ ꯃꯄꯥꯟꯂꯝꯗꯗꯤ ꯆꯥꯟꯅꯗ꯭ꯔꯕ ꯄꯣꯠ ꯃꯣꯏ ꯁ꯭ꯋꯥꯏꯒꯤ ꯍꯥꯟꯅ ꯂꯩꯔꯝꯕ ꯄꯣꯠ ꯅꯠꯇꯦꯅꯀꯣ ꯃꯄꯥꯜ ꯂꯝꯗꯗꯤ ꯑꯗꯨꯝ ꯄꯨꯡꯄꯣꯡ ꯄꯨꯡꯂꯩ ꯂꯩꯕꯖꯥꯠꯅꯤꯗ ꯈꯣꯡꯕꯥꯟ ꯂꯨꯄꯥꯟ ꯈꯪꯗꯦ ꯑꯃ ꯈꯪꯗꯦ ꯑꯗꯒꯤ ꯑꯗꯨꯝ ꯈꯔ ꯑꯃꯣꯠꯄ ꯖꯒꯥꯗ ꯂꯩꯕꯁꯨ ꯑꯣꯏꯕ ꯃꯁꯥꯁꯨ ꯅꯥꯟꯗꯕ ꯑꯣꯏꯕꯖꯥꯠꯅꯤ ꯃꯣꯏꯁꯦ
ꯍꯣꯏ ꯑꯣꯏꯔꯝꯒꯅꯤ ꯑꯗꯨꯕꯨꯗꯤ ꯁꯔꯦꯡꯖꯨꯅꯦ ꯍꯥꯏꯌꯦ ꯁꯔꯦꯡꯁꯨ ꯀꯩꯅꯣ ꯎꯝ ꯃꯤ ꯈꯔꯅ ꯍꯥꯏꯕꯗꯗꯤ ꯑꯩꯈꯣꯏꯒꯤ ꯃꯥꯁꯦ ꯑꯩꯈꯣꯏꯒꯤ ꯎꯝ ꯃꯥꯅ ꯆꯥꯗꯕ ꯀꯩꯝꯇ ꯂꯩꯇꯦ ꯍꯥꯏꯌꯦ ꯐꯠꯇ ꯍꯥꯎꯗꯤ ꯀꯔꯤ ꯀꯔꯥꯁꯦ ꯄꯨꯡꯁꯥ ꯁꯥꯕ ꯄꯣꯠꯅꯦ ꯍꯥꯏꯕ ꯃꯥꯁꯦ ꯑꯗꯨꯗꯨꯅ ꯑꯗꯨꯝ ꯀꯩ ꯍꯥꯏꯅꯤ ꯈꯣꯡꯄꯥꯟ ꯢꯄꯥꯟꯗꯒ ꯄꯨꯂꯩꯗ ꯂꯩ ꯀꯥꯏꯅ ꯍꯥꯏꯌꯦꯕ ꯁꯥꯔꯦꯡꯁꯤꯡꯁꯨ ꯈꯪꯗꯦ ꯒ꯭ꯌꯥꯟ ꯇꯥꯗꯦꯗ ꯃꯤꯅ ꯍꯥꯏꯕꯒꯤ ꯋꯥꯅꯤ ꯑꯩꯈꯣꯏꯅꯗꯤ ꯈꯪꯉꯨꯕ ꯅꯠꯇ꯭ꯔꯦꯗꯅꯀꯣ ꯑꯩꯈꯣꯏꯒꯤ ꯑꯩꯈꯣꯏꯒꯤ ꯃꯩꯇꯩ ꯁꯔꯦꯡꯒ ꯑꯗꯨꯗꯤ ꯄꯥꯛꯅ ꯎꯈꯤꯗ꯭ꯔꯦ ꯃꯄꯥꯜ ꯂꯝꯒꯤ ꯉꯥꯛꯇ ꯑꯌꯥꯝꯕ ꯁꯤꯜꯂꯦ ꯅꯍꯥꯟꯋꯥꯢꯗꯤ ꯃꯩꯇꯩ ꯁꯥꯔꯦꯡꯁꯦ ꯌꯥꯝ ꯀꯟꯅꯁꯨ ꯌꯥꯝ ꯀꯟꯅꯁꯨ ꯆꯥꯎꯗꯦꯕ ꯑꯩꯈꯣꯏ ꯃꯩꯇꯩ ꯁꯔꯦꯡꯗꯤ ꯑꯗꯨꯒ ꯃꯄꯥꯥꯟ ꯂꯝꯒꯤꯁꯤꯅ ꯌꯥꯝꯁꯨ ꯆꯥꯎꯋꯤ ꯑꯗꯨꯒ ꯀꯃꯥꯏꯅ ꯇꯧꯕꯅꯣ ꯈꯪꯗꯦ ꯂꯣꯏꯅ ꯑꯩꯈꯣꯏꯒꯤ ꯉꯥꯁꯤꯡꯁꯦ ꯃꯨꯠꯄꯒꯤ ꯃꯑꯣꯡꯗ ꯂꯣꯏꯅ ꯂꯩꯔꯦ
ꯑꯗꯨꯅꯦ ꯍꯥꯏꯕꯗꯤ ꯃꯩꯇꯩ ꯁꯩꯔꯦꯡꯒꯗꯨꯗꯤ ꯑꯗꯨꯝ ꯍꯥꯎꯗꯣꯏꯅꯦ ꯑꯗꯨꯝ ꯃꯄꯥꯟ ꯂꯝꯒꯤꯗ ꯑꯃꯨꯛ ꯇꯥꯡꯅ ꯃꯔꯣꯟ ꯑꯃ ꯇꯥꯡꯉꯦꯕ ꯑꯗꯨꯝ ꯆꯥꯗꯦꯗ ꯁꯔꯦꯡꯒꯨꯝꯕ ꯀꯩꯁꯨ ꯌꯥꯝ ꯄꯥꯝꯕ ꯑꯣꯏꯗꯦꯕꯀꯣ ꯁꯥꯔꯦꯡꯒꯨꯝꯕ ꯉꯥꯍꯩꯒꯨꯝꯕꯁꯦ ꯄꯥꯛ ꯆꯥꯅꯗꯦꯕ ꯑꯩꯈꯣꯏ ꯁ꯭ꯋꯥꯏꯗꯗꯤ
ꯉꯥꯍꯩꯗꯤ ꯀꯥ ꯍꯦꯟꯅ ꯆꯥꯅꯤꯡꯕꯗꯤ ꯑꯣꯏꯗꯦ ꯑꯗꯨꯒ ꯁꯔꯦꯡꯗꯤ ꯆꯥꯅꯤꯡꯉꯤ ꯁꯔꯦꯡꯗꯤ ꯇꯁꯦꯡꯅ ꯄꯥꯝꯃꯦ ꯑꯩꯈꯣꯏ ꯑꯩꯈꯣꯏꯒꯤ ꯑꯣꯏꯅꯁꯨ ꯑꯩꯈꯣꯏꯒꯤ ꯏꯃꯨꯡ ꯃꯅꯨꯡꯒꯤ ꯑꯣꯏꯅꯁꯨꯀꯣ ꯂꯣꯏꯅ ꯄꯥꯝꯅꯩꯌꯦ ꯁꯔꯦꯡꯁꯦ ꯑꯗꯨꯅ ꯀꯩꯅꯣꯝ ꯇꯧꯕ ꯃꯇꯝꯗ ꯁꯥꯔꯦꯡ ꯑꯣꯏꯅ ꯆꯥꯅꯁꯦꯅ ꯑꯗꯨꯃꯥꯏꯅ ꯆꯥꯅꯩꯌꯦꯕꯀꯣ ꯑꯗꯨꯒ ꯀꯩꯅꯣꯗꯤ ꯉꯥꯍꯩꯗꯤ ꯀꯌꯥ ꯄꯥꯝꯅꯗꯦ ꯑꯝꯇ ꯉꯍꯩ ꯆꯥꯁꯦ ꯍꯥꯏꯔꯗꯤ ꯑꯝꯇ ꯍꯔꯥꯎꯅꯗꯦꯕ ꯍꯣꯡꯁꯨ ꯍꯣꯡꯉꯦ ꯉꯥꯍꯩꯗꯤ ꯌꯥꯝꯅ ꯁꯥꯔꯦꯡꯒ ꯃꯃꯜꯁꯨ ꯌꯥꯝ ꯈꯦꯠꯅꯩꯌꯦꯕꯀꯣ ꯑꯗꯨꯒ ꯆꯥꯁꯨ ꯆꯥꯅꯤꯡꯕ ꯐꯥꯎꯗꯦꯗ ꯉꯍꯩꯗꯤ
ꯑꯗꯨ ꯁꯩꯔꯦꯡꯒ ꯉꯍꯩꯒꯁꯦ ꯀꯩ ꯈꯦꯠꯅꯩꯩꯅꯣ ꯍꯥꯏꯕꯗꯤ ꯃꯁꯛꯁꯨ ꯑꯗꯨꯝ ꯍꯥꯏꯐꯦꯠ ꯃꯥꯟꯅꯕ ꯑꯩꯗꯤ ꯀꯩꯁꯨ ꯁꯤ ꯊꯥꯑꯣꯏꯅ ꯁꯤ ꯊꯝꯃ ꯌꯦꯡꯕ ꯀꯥꯟꯗ ꯁꯤ ꯁꯔꯦꯡꯅꯤ ꯍꯣꯏ ꯑꯅꯤꯃꯛ ꯊꯝꯃꯤꯟꯅ ꯇꯥꯔꯗꯤ ꯈꯪꯗꯧꯕꯀꯣ ꯑꯃꯇꯪ ꯊꯝꯀꯥꯟꯗ ꯁꯤꯅ ꯁꯔꯦꯡꯅꯤ ꯁꯤꯅ ꯉꯥꯍꯩꯅꯦꯁꯦ ꯈꯟꯗꯣꯛꯄ ꯃꯥꯟꯕꯗꯒꯨꯝ ꯇꯧꯋꯦꯕ ꯍꯥꯏꯕꯗꯤ ꯃꯈꯣꯏꯁꯨ ꯂꯣꯏ ꯄꯥꯃꯤꯟꯅꯅꯤ ꯑꯗꯩ ꯊꯣꯡꯕ ꯀꯥꯟꯗꯁꯨ ꯃꯥꯒꯤ ꯅꯟ ꯂꯥꯎꯕꯁꯨ ꯂꯣꯏ ꯌꯥꯎꯅꯤ ꯀꯩꯗ ꯈꯦꯠꯅꯩꯅꯣ ꯒ꯭ꯌꯥꯟ ꯇꯥꯗꯦꯗ
ꯑꯗꯨꯝ ꯈꯪꯉꯦꯗ ꯉꯥꯏꯍꯩꯅ ꯈꯔꯁꯨ ꯃꯨꯁꯟꯕ ꯍꯦꯜꯂꯦꯕꯀꯣ ꯃꯥꯒꯤ ꯃꯀꯨꯁꯦ ꯃꯀꯨ ꯍꯥꯏꯔꯗꯤ ꯃꯥꯒꯤ ꯎꯟꯁꯥꯁꯦ ꯃꯣꯏꯗꯤ ꯃꯀꯨ ꯃꯣꯏꯒꯤꯗꯤ ꯃꯀꯨ ꯂꯩꯇꯦꯗꯅꯀꯣ ꯃꯣꯏꯗꯤ ꯎꯟꯁꯥꯗꯣ ꯊꯥꯕꯩ ꯋꯥꯅꯦꯕ ꯑꯗꯨꯒ ꯁꯥꯔꯦꯡꯅ ꯈꯔ ꯑꯃꯨꯛ ꯉꯧꯊꯣꯛꯑꯦꯕꯀꯣ ꯁꯔꯦꯡꯅ ꯑꯃꯨꯛ ꯎꯠ ꯃꯆꯨ ꯑꯣꯏ ꯀꯔꯤ ꯑꯣꯏ ꯇꯧꯋꯦꯕ ꯑꯗꯨꯒ ꯉꯥꯍꯩꯁꯤꯅ ꯑꯃꯨꯛ ꯃꯨꯁꯜꯂꯦꯕ ꯃꯥꯒꯤ ꯀꯩꯅꯣꯁꯦ ꯎ ꯃꯥꯒꯤ ꯃꯥꯒꯤ ꯎꯟꯁꯥꯒꯤ ꯍꯥꯏꯇꯥꯔꯦ ꯎꯟꯁꯥꯒꯤ ꯁꯔꯨꯛꯁꯦ
ꯍ
ꯑꯗꯒꯤ ꯑꯗꯨꯝ ꯃꯥꯟꯅꯗꯦꯗ ꯃꯁꯛꯇꯤ ꯑꯗꯨꯝ ꯈꯔ ꯈꯔꯗꯤ ꯑꯗꯨꯗꯩ ꯃꯥꯟꯅꯔꯒꯁꯨ ꯑꯗꯨꯝ ꯈꯟꯗꯣꯛꯄꯗ ꯌꯥꯝ ꯂꯥꯏꯅ ꯈꯟꯗꯣꯛꯄ ꯑꯗꯨꯝ ꯉꯝꯃꯦꯕ ꯑꯗ ꯉꯍꯩꯅ ꯑꯃꯨꯛ ꯊꯥꯎ ꯊꯣꯛꯄꯒꯤ ꯆꯥꯡꯁꯤꯁꯨ ꯌꯥꯝ ꯋꯥꯡꯉꯦꯕ ꯃꯥꯁꯤꯅ ꯃꯥꯒꯤ ꯎꯟꯁꯥꯁꯦ ꯊꯥ ꯊꯥ ꯂꯥꯎꯔꯒ ꯊꯥꯎꯁꯦ ꯌꯥꯝ ꯊꯣꯛꯑꯦꯕ ꯑꯩꯈꯣꯏꯒꯤ ꯑꯣꯛꯀꯤ ꯑꯗꯨꯃꯥꯏꯅ ꯑꯗꯨꯗꯨꯅ ꯍꯥꯎꯕꯨꯗꯤ ꯍꯥꯎꯋꯦ ꯐꯖꯅꯒ ꯊꯣꯡꯉꯗꯦ ꯃꯥꯁꯦ ꯑꯩꯈꯣꯏꯒꯤ ꯁꯔꯦꯡ ꯁꯔꯦꯡꯒꯤ ꯀꯩꯅꯣ ꯑꯃꯗꯤ ꯆꯪꯉꯦꯕ ꯃꯥꯁꯨ ꯃꯍꯥꯎ ꯑꯃꯗꯤ ꯆꯪꯉꯦꯕ ꯑꯗꯨꯒ ꯁꯥꯗꯦꯡꯅꯗꯤ ꯌꯦꯟꯅ ꯍꯥꯎꯋꯦꯕ
ꯎꯝ ꯍꯣꯏ ꯁꯨꯝ ꯌꯦꯡꯕ ꯀꯥꯟꯗ ꯁꯦꯝꯕ ꯈꯣꯠꯄ ꯇꯧꯕ ꯀꯥꯟꯗꯁꯨ ꯑꯗꯨꯝ ꯃꯥꯟꯅꯩꯌꯦꯗ ꯃꯁꯥꯗꯣ ꯑꯗꯩ ꯃꯁꯛꯁꯨ ꯃꯥꯟꯅꯔꯦ ꯑꯗꯩ ꯃꯈꯀꯣꯏ ꯃꯔꯥꯡ ꯀꯩ ꯄꯥꯝ ꯈꯣꯠꯄꯗ ꯇꯧꯕꯁꯨ ꯃꯥꯟꯅꯩꯅꯀꯣ ꯑꯗꯨꯗꯤ ꯁꯨꯝ ꯅꯣꯏꯅꯕꯨꯗꯤ ꯇꯨꯔꯦꯟ ꯆꯥꯕꯒꯤ ꯑꯗꯨꯝ ꯊꯦꯡꯅꯕꯒꯤ ꯈꯪꯕ ꯉꯝꯕ ꯑꯩꯈꯣꯏꯅꯗꯤ ꯑꯗꯨꯝ ꯊꯦꯡꯅ ꯀꯥꯟꯗ ꯌꯥꯝ ꯀꯩꯁꯨ ꯌꯥꯝ ꯈꯟꯗꯣꯛꯄ ꯉꯝꯗꯕꯗꯣ ꯑꯗꯨꯃꯥꯏꯅ ꯑꯣꯏꯌꯦꯕ
ꯆꯔꯦꯡꯁꯦ ꯑꯩꯈꯣꯏꯒꯤꯗꯤ ꯏꯃꯣꯏꯅꯨꯗ ꯏꯃꯣꯏꯅꯨ ꯅꯨꯃꯤꯠꯁꯤꯃꯗꯤ ꯑꯗꯨꯝ ꯁꯨꯡꯁꯣꯏ ꯁꯣꯏꯗꯅ ꯑꯗꯨꯝ ꯀꯠꯂꯦ ꯁꯔꯦꯡꯁꯦ ꯉꯁꯥꯏ ꯑꯩꯈꯣꯏ ꯕꯕꯥꯍ ꯏꯃꯥꯍꯣꯏ ꯂꯩꯔꯤꯉꯩ ꯃꯇꯝꯗ ꯃꯣꯏꯅ ꯃꯣꯏꯅ ꯆꯠꯂꯝꯕ ꯀꯩꯅꯣꯗꯣ ꯅꯤꯇꯤ ꯅꯤꯌꯣꯝꯗ ꯍꯥꯏꯇꯥꯔꯦꯀꯣ ꯑꯗꯨ ꯑꯗꯨꯝ ꯑꯩꯈꯣꯏꯅ ꯐꯡꯒꯥ ꯂꯥꯏꯔꯨꯗ ꯁꯔꯦꯡ ꯀꯠꯄꯤꯕꯁꯦ ꯑꯗꯨꯝ ꯏꯃꯣꯏꯅꯨ ꯆꯍꯤ ꯈꯨꯗꯤꯡꯒꯤ ꯏꯃꯣꯏꯅꯨ ꯈꯨꯗꯤꯡꯒꯤ ꯀꯠꯂꯦꯕ ꯑꯗꯨꯁꯨ ꯌꯥꯝꯅ ꯁꯔꯦꯡ ꯃꯆꯥꯒ ꯀꯛꯄ ꯅꯠꯇꯦꯗ ꯃꯤ ꯌꯥꯝꯕ ꯍꯥꯏꯅ ꯁꯔꯦꯡꯗꯨ ꯀꯤꯂꯣ ꯇꯔꯨꯛꯀꯤ ꯃꯊꯛꯇ ꯇꯥꯕ ꯉꯥꯛꯇꯅꯦ ꯀꯠꯂꯨꯁꯦ ꯀꯦ ꯖꯤ ꯃꯉꯥ ꯇꯔꯨꯛ ꯑꯗꯨꯃꯥꯏꯅ ꯇꯧꯕ ꯉꯥꯛꯇꯅꯦꯕ ꯀꯠꯂꯤ ꯃꯌꯥꯝꯁꯦ ꯑꯗꯨꯅ ꯊꯣꯡꯂꯛꯄ ꯃꯇꯝꯗꯗꯤ ꯈꯥꯡ ꯑꯆꯧꯕꯅ ꯇꯧꯔꯒ ꯊꯣꯡꯗ ꯌꯥꯗꯦꯕ ꯃꯌꯥꯝ ꯄꯨꯂ ꯄꯨꯂꯞ ꯆꯥꯗꯣꯏꯅꯤꯅꯀꯣ ꯆꯥꯛꯈꯨꯝ ꯃꯌꯥꯝꯗꯨꯒꯤ ꯑꯗꯨꯗꯨꯅ ꯌꯥꯝ ꯆꯥꯎꯅ ꯑꯗꯨꯝ ꯇꯧꯋꯦ ꯍꯥꯏꯇꯥꯔꯦ ꯏꯃꯣꯏꯅꯨ ꯅꯨꯃꯤꯠꯇꯗꯤ
ꯎꯝ ꯑꯩꯈꯣꯏꯗꯤ ꯑꯃꯨꯛ ꯑꯗꯨꯒꯨꯝꯕ ꯁꯔꯦꯡ ꯀꯩꯀꯩ ꯑꯗꯨꯝ ꯊꯧꯅꯗꯦ ꯑꯗꯒꯤ ꯊꯧꯗꯣꯛ ꯋꯥꯊꯣꯛ ꯊꯣꯛꯄꯗꯁꯨ ꯁꯔꯦꯡꯒꯨꯝꯕꯁꯦ ꯀꯩꯁꯨ ꯀꯥ ꯍꯦꯟꯅ ꯍꯥꯞꯅꯗꯦꯕꯀꯣ ꯅꯣꯏꯗ ꯑꯗꯨꯝ ꯍꯥꯞꯄꯤꯗꯅ ꯑꯗꯨꯝ ꯐꯅ ꯏꯔꯥꯛ ꯀꯩꯔꯥꯛ ꯈꯨꯟꯕ ꯑꯣꯏꯕꯇꯥꯔꯁꯨ ꯁꯩꯔꯦꯡꯁꯤ ꯃꯤ ꯁ꯭ꯋꯥꯏꯗꯗꯤ ꯀꯅꯥꯝ ꯆꯥꯟꯅꯗꯦꯕ ꯍꯪꯒꯣꯏꯅꯕꯅꯤ ꯈꯪꯗꯦ ꯑꯃ ꯇꯧꯕꯅꯤ ꯈꯪꯗꯦ ꯑꯗꯨꯅ ꯑꯗꯨꯝ ꯀꯩꯁꯨ ꯍꯥꯞꯅꯗꯦꯕꯀꯣ ꯑꯗꯨꯗꯨꯅ ꯀꯩꯁꯨ ꯌꯥꯝ ꯊꯣꯏꯗꯣꯛꯅꯗ ꯑꯩꯈꯣꯏꯦ ꯑꯗꯨꯃꯥꯏꯅ ꯇꯧꯗ ꯑꯩꯈꯣꯏ ꯍꯣꯏ ꯑ ꯑꯗꯨ ꯃꯐꯪ ꯃꯐꯪꯕꯗꯣ ꯅꯥꯄꯤ ꯆꯥꯕꯤꯅꯤ ꯈꯪꯗꯦ ꯁꯤꯜꯚꯔꯅꯤ ꯈꯪꯗꯦ ꯁꯨꯃꯥꯏꯅ ꯇꯧꯔꯣ ꯂꯪꯕꯅꯗꯤ ꯐꯩꯅ ꯁꯨꯕ꯭ꯔꯒꯨꯝꯕ ꯑꯗꯨꯝ ꯍꯥꯞꯅꯕ ꯃꯥꯜꯂꯦ ꯑꯩꯈꯣꯏꯗꯤ
ꯑꯧ ꯉꯥ ꯑꯉꯧꯕ ꯀꯠꯂꯣꯒꯁꯨ ꯍꯥꯏꯅꯕꯁꯨ ꯂꯩꯔꯀꯣ ꯑꯗꯨꯗꯨꯅ ꯑꯗꯨꯝ ꯁꯤꯜꯚꯔꯒꯨꯝꯕꯁꯤꯗꯤ ꯉꯥ ꯃꯌꯥꯝꯗꯒꯤ ꯈꯔ ꯍꯦ ꯑꯗꯨ ꯑꯗꯨꯝ ꯉꯧꯋꯤꯗꯅ ꯑꯗꯨ ꯑꯗꯨꯝ ꯁꯤꯜꯚꯔ ꯀꯠꯅꯕꯁꯨ ꯃꯌꯥꯝ ꯂꯩꯗ ꯁꯤꯜꯚꯔꯒ ꯍꯥꯏꯕ ꯂꯩꯇꯦꯗ ꯑꯗꯨꯝ ꯐꯖꯅ ꯊꯣꯡꯕ ꯍꯩꯔꯒꯗꯤ ꯑꯗꯨꯝ ꯍꯥꯎꯋꯤꯗ ꯍꯣꯏ ꯃꯥꯅ ꯈꯤꯇꯪ ꯉꯥꯁꯦ ꯆꯝꯇꯛ ꯇꯥꯏꯌꯦꯅ ꯍꯥꯏꯕꯒꯤ ꯋꯥꯅꯦꯕꯀꯣ ꯑꯗꯨꯝ ꯍꯥꯎꯗꯤ ꯍꯥꯎꯋꯦꯕ ꯉꯥ ꯍꯥꯏꯔꯗꯤ ꯑꯩꯈꯣꯏꯗꯤ ꯂꯣꯏ ꯍꯥꯎꯔꯦ ꯍꯥꯎꯇꯕ ꯑꯝꯇ ꯂꯩꯇ꯭ꯔꯦ
ꯆꯥꯎꯕꯗꯤ ꯍꯥꯎꯋꯦꯗ ꯍꯥꯏꯗꯤ ꯀꯤꯂꯣ ꯑꯃ ꯃꯈꯥꯏ ꯑꯅꯤꯒ ꯇꯥꯒꯗꯤ ꯌꯥꯝ ꯍꯥꯎꯋꯦꯕꯀꯣ ꯀꯣꯏ ꯃꯆꯥ ꯄꯤꯛꯇ ꯄꯤꯛꯈꯤꯕ ꯀꯤꯂꯣ ꯑꯃꯒꯨꯝꯕ ꯇꯥꯕꯗꯨꯗꯤ ꯑꯗꯨꯝ ꯃꯔꯨꯒꯨꯝꯕ ꯌꯥꯝ ꯌꯥꯎꯕꯗꯣ ꯁꯃꯥꯏꯅ ꯇꯧꯋꯦ ꯆꯁꯨ ꯆꯝꯃꯦ ꯑꯗꯣ ꯑꯗꯨꯝ ꯍꯥꯎꯕ ꯃꯥꯟꯅꯩꯗ ꯍꯥꯏꯗꯤ ꯑꯍꯥꯎꯕ ꯑꯗꯨꯝ ꯑꯣꯏꯌꯦꯕ ꯀꯩꯅꯣꯝ ꯃꯈꯩꯁꯦ
ꯎꯝ
ꯁꯤꯜꯕꯔꯁꯦ ꯈꯔ ꯆꯥꯎꯕ ꯆꯥꯎꯈ꯭ꯔꯗꯤ ꯑꯗꯨꯝ ꯇꯥꯎꯔ ꯆꯥꯏꯔꯁꯨ ꯑꯗꯨꯝ ꯀꯩꯗꯧꯔꯁꯨ ꯑꯗꯨꯝ ꯍꯥꯎꯕꯗꯣ ꯑꯣꯏꯌꯦꯕ
ꯎꯝ ꯍꯥꯎꯑꯦ ꯍꯥꯎꯑꯦ ꯑꯗꯨꯅꯦ ꯑꯩꯈꯣꯏ ꯄꯨ ꯍꯥꯎꯗ ꯍꯥꯎꯋꯏ ꯑꯩꯈꯣꯏ ꯆꯤꯟꯁꯤꯗꯗꯤꯕꯨ ꯀꯅꯥꯒꯨꯝꯕ ꯈꯔꯗꯤ ꯑꯁ ꯑꯗꯨ ꯑꯗꯥ ꯌꯥꯝ ꯊꯤꯕ ꯂꯩꯑꯕ ꯑꯗꯨ ꯅꯠꯇ꯭ꯔꯗꯤ ꯆꯥꯔꯣꯏ ꯑꯗꯨꯗ ꯑꯁ ꯍꯥꯎꯇꯦ ꯑꯗꯨ ꯇꯧꯗꯦꯅ ꯍꯥꯏꯗꯤ ꯑꯐꯪ ꯑꯐꯪꯕ ꯑꯗꯨꯝ ꯆꯥꯏ ꯀꯩꯁꯨꯝꯇ ꯈꯟꯕꯤꯗꯦ ꯍꯣꯡꯕꯕꯨ ꯍꯩꯔꯗꯤ ꯂꯣꯏ ꯍꯥꯎꯕ ꯄꯣꯠ ꯉꯥꯛꯇꯅꯤꯗ
ꯍꯣꯏ ꯑꯗꯨꯅꯤ ꯆꯞ ꯃꯥꯟꯅꯩ ꯑꯩꯈꯣꯏꯁꯨ ꯉꯥ ꯉꯥ ꯍꯥꯏꯔꯗꯤ ꯑꯗꯨꯝ ꯄꯪꯁꯥ ꯆꯥꯏꯑꯕꯀꯣ ꯑꯗꯨꯏꯗꯨꯅ ꯀꯩꯁꯨ ꯌꯥꯝ ꯊꯣꯏꯗꯣꯛꯅ ꯑꯗꯨ ꯐꯠꯇꯕ ꯌꯥꯗꯦ ꯑꯗꯨ ꯇꯧꯗꯕ ꯌꯥꯗꯦ ꯂꯩꯇꯦꯗ ꯑꯗꯨꯝ ꯃꯐꯪ ꯑ ꯐꯪꯕꯗꯣ ꯑꯗꯨꯝ ꯀꯠꯂꯦꯕ
ꯎꯝ ꯍꯣꯏ ꯐꯔꯦ ꯑꯗꯨꯗꯤ ꯑꯩ ꯆꯥꯛ ꯆꯥꯕꯒꯤ ꯀꯧꯔꯛꯑꯦ ꯑꯝꯗ ꯆꯥꯊꯣꯛꯈꯤꯒꯦꯀꯣ
ꯎꯝ ꯊꯝꯃꯨ ꯊꯝ